ꯍꯜꯂꯣ ꯑꯥ ꯇꯥꯔꯦ ꯇꯥꯔꯦ ꯇꯥꯏꯌꯦ ꯐꯖꯅ ꯇꯥꯔꯤ ꯀꯃꯥꯏ ꯀꯃꯥꯏꯅ ꯇꯧꯔꯤꯒꯦ
ꯃꯥꯂꯦ
ꯅꯨꯡꯋꯥ ꯅꯨꯡꯉꯥꯏꯇꯕꯒꯤ ꯑꯣꯏꯔꯕꯗꯧ ꯃꯥꯠꯂꯦ ꯎꯝ ꯀꯩꯀꯩ ꯍꯧꯖꯤꯛ ꯀꯥꯂꯦꯟꯁꯨ ꯑꯣꯏ ꯀꯃꯥꯏ ꯀꯃꯥꯏꯅ ꯀꯔꯝꯕ ꯃꯑꯣꯡꯗ ꯂꯩꯔꯤꯒꯦ ꯍꯤꯡꯉꯒꯦ
ꯑꯁ ꯀꯥꯂꯦꯟꯅꯤꯅ ꯈꯔ ꯑꯗꯨꯝ ꯅꯣꯡ ꯇꯥꯕ ꯑꯗꯨꯝ ꯅꯣꯡ ꯇꯥꯕ ꯅꯨꯃꯤꯠꯇꯅ ꯑꯗꯨꯝ ꯈꯔ ꯌꯦꯟꯁꯥꯡ ꯍꯥꯎꯕ ꯆꯥꯏ ꯑꯗꯨꯣ ꯑꯃꯨꯛꯇꯪ ꯅꯨꯡꯁꯥ ꯁꯥꯕ ꯅꯨꯃꯤꯠꯇꯅ ꯑꯗꯨꯝ ꯆꯝꯊꯣꯛ ꯊꯣꯡꯒꯨꯝꯕ ꯁꯧꯒꯔꯤꯒꯨꯝꯕ ꯆꯥꯔꯒ ꯑꯗꯨꯝ ꯂꯩꯅꯤ
ꯌꯥꯅ ꯌꯥꯅꯕ ꯂꯩꯔꯦꯕ
ꯎꯝ
ꯑꯁ ꯑꯗꯣ ꯑꯗꯨꯝ ꯀꯥꯂꯦꯟꯅꯤꯅ ꯌꯥꯔꯤꯉꯩꯗꯤ ꯀꯩꯅꯣ ꯑꯣꯏꯅ ꯆꯥꯎꯗ ꯑ ꯌꯦꯟ ꯊꯣꯡꯕ ꯈꯇꯨ ꯈꯔ ꯂꯦꯞꯄꯨ ꯀꯩꯅꯣ ꯏꯁꯥꯗꯁꯨ ꯀꯥꯟꯅꯗꯕ ꯀꯩꯁꯨ ꯑꯣꯏꯗꯔꯛꯇꯕꯅꯤ ꯍꯌꯦꯡ ꯀꯣꯟꯅꯒꯤ ꯈꯜꯂꯒ ꯍꯧꯖꯤꯛ ꯌꯦꯟꯒꯨꯝꯕ ꯀꯩꯒꯨꯝꯕ ꯌꯥꯝ ꯆꯥꯎꯔꯅꯨ ꯆꯍꯤ ꯆꯨꯞꯄꯁꯨ ꯌꯥꯝ ꯀꯟꯅ ꯑꯉꯥꯡ ꯑꯣꯏꯔꯛꯇ꯭ꯔꯦꯗꯅ
ꯎꯝ
ꯍꯧꯖꯤꯛ ꯏꯁꯥꯗ ꯆꯦꯛꯑꯞ ꯀꯤꯌꯥꯔ ꯂꯧꯈꯠꯄ ꯌꯥꯕ ꯃꯇꯝ ꯑꯣꯏꯔꯕꯅꯦꯕ ꯑꯩꯈꯣꯏꯁꯦ ꯍꯧꯖꯤꯛꯤ ꯁꯜꯍꯧꯗ꯭ꯔꯗꯤ ꯍ ꯀꯣꯟꯅ ꯑꯍꯟ ꯑꯣꯏꯔꯀꯥꯟꯗ ꯑꯁ ꯑꯗꯨ ꯅꯥꯔꯦꯒ ꯑꯗꯥ ꯅꯥꯔꯦ ꯑꯩꯗꯤ ꯑꯗꯨꯅꯤꯒ ꯑꯗꯥꯅꯤꯒ ꯄꯩꯁꯥꯁꯨ ꯃꯌꯥꯝ ꯆꯪꯕ ꯃꯇꯝꯁꯨ ꯃꯌꯥꯝ ꯃꯥꯡꯕ ꯏꯁꯥꯗꯁꯨ ꯁꯣꯛꯄ ꯑ ꯀꯥꯟꯅꯕ ꯊꯕꯛ ꯅꯠꯇꯦ ꯑꯗꯨꯅ ꯈꯛꯇꯦ ꯑꯩꯒꯤ ꯑꯣꯏꯕ ꯃꯣꯠꯇꯗꯤ ꯆꯥꯕ ꯌꯥꯕ ꯀꯥꯡꯁꯣꯏꯒꯨꯝꯕ ꯀꯩꯒꯨꯝꯕ ꯈꯔ ꯏꯔꯣꯟꯕꯒꯨꯝꯕ ꯌꯥꯝ ꯆꯥꯎꯋꯏꯗꯤ ꯍꯧꯖꯤꯛ ꯏꯔꯣꯟꯕ ꯀ ꯏꯔꯣꯟꯕꯁꯤ ꯀꯟꯅ ꯍꯥꯎꯒꯠꯂꯛꯏꯌꯦ ꯃꯑꯣꯣꯡ ꯃꯥꯟꯗꯅ ꯏꯔꯣꯟꯕꯒꯤ ꯃꯍꯥꯎꯁꯦ ꯀꯩꯅꯒꯨꯝꯕ ꯃꯅꯨꯡꯗ ꯃꯒꯨꯟ ꯑꯃ ꯂꯩꯔꯝꯃꯤꯕ
ꯎꯝ ꯑꯩꯅ ꯄꯨꯝꯅꯃꯛ ꯆꯤꯟꯖꯥꯛꯇꯒꯤ ꯂꯣꯏ ꯊꯣꯛꯂꯛꯏ ꯉꯥꯛꯇꯅꯤ ꯀꯩꯅꯣ ꯑꯩꯈꯅ ꯆꯤꯟꯖꯥꯛ ꯐꯖꯅ ꯕꯦꯂꯦꯟꯁ ꯗꯥꯏꯠ ꯑꯃ ꯆꯥꯗꯕ ꯑꯗꯨꯝ ꯑꯍꯥꯎꯕ ꯆꯥꯅꯤꯡꯕ ꯑꯗꯨꯗꯒꯤ ꯆꯤꯟꯖꯥꯛ ꯆꯤꯟꯖꯥꯛ ꯀꯛꯄ ꯉꯝꯗꯕ ꯑꯗꯨꯅ ꯑꯌꯥꯝꯕ ꯑꯗꯨꯝ ꯂꯥꯏꯅꯥꯁꯦ ꯕꯤ ꯄꯤ ꯑꯣꯏꯔꯣ ꯑꯗꯨꯗꯒꯤ ꯁꯨꯒꯔ ꯑꯣꯏꯔꯣ ꯗꯥꯏꯕꯤꯇꯤꯁ ꯑꯣꯏꯣꯔꯕ ꯑꯗꯨꯝ ꯂꯥꯏꯅꯥꯁꯤ ꯑꯗꯨꯝ ꯃꯣꯏꯗꯗꯤ ꯑꯗꯨꯝ ꯆꯤꯟꯖꯥꯛꯅ ꯑꯌꯥꯝꯕ ꯑꯗꯨꯝ ꯑꯣꯏꯍꯜꯂꯦꯅꯁꯦ ꯍꯦꯂꯤꯗꯤꯇꯤ ꯍꯥꯏꯕ ꯋꯥꯅꯤ ꯑꯗꯨꯝ ꯇꯅꯣ ꯑ ꯗꯥꯏꯕꯤꯦꯇꯤꯁ ꯂꯩꯕꯁꯦ ꯑꯗꯨꯝ ꯏꯁꯥꯅ ꯆꯤꯟꯖꯥꯛ ꯐꯖꯪꯅ ꯁꯦꯝꯗꯣꯛꯄ ꯉꯝꯃꯒꯗꯤ ꯂꯦꯟꯁꯔ ꯆꯔꯗꯝ ꯅꯥꯔꯛꯇꯕꯒꯤ ꯆꯥꯟꯁꯇꯣ ꯑꯗꯨꯝ ꯋꯥꯠꯂꯤꯗꯅꯤ ꯏꯁꯥꯅ ꯑꯗꯨꯝ ꯃꯤꯑꯣꯏꯕꯅꯤ ꯑꯗꯨꯝ ꯑꯍꯥꯎꯕ ꯑꯍꯥꯎꯕ ꯆꯥꯅꯤꯡꯕ ꯍꯥꯏꯁꯨꯗꯤꯤ ꯃꯍꯧꯁꯥꯅꯤ ꯑꯗꯨ ꯅꯣꯡ ꯐꯥꯗꯣꯛ ꯑꯗꯨꯝ ꯆꯥꯕ ꯍꯥꯏꯁꯤꯗꯤ ꯑꯗꯨꯝ ꯊꯥ ꯑꯃꯒꯤ ꯃꯅꯨꯡꯗ ꯇꯥꯕꯒꯤꯗ ꯑꯗꯨꯝ ꯆꯥꯗꯕꯁꯨ ꯌꯥꯕ ꯅꯠꯇꯦꯕ ꯁꯤ ꯀꯩꯅꯣ ꯑꯍꯥꯎꯕꯁꯦ
ꯃꯤꯅ ꯆꯥꯅꯔꯤꯕꯃꯤꯅꯤꯅ ꯑꯩꯈꯣꯏꯁꯨ ꯍꯥꯏꯗꯤ ꯆꯥꯅꯤꯡꯉꯛꯄꯅꯦꯕ ꯌꯥꯗꯕꯅꯦꯕ ꯑꯗꯩ ꯃꯤꯅꯒ ꯏꯟꯖꯥꯡ ꯊꯛꯅꯕꯅꯒ ꯏꯟꯖꯥꯡ ꯑꯍꯥꯎꯕ ꯊꯣꯡꯒꯠꯈ꯭ꯔꯀꯥꯟꯗꯒ ꯑꯁꯈꯣꯏꯁꯤꯕꯨ ꯑꯍꯥꯎꯕ ꯊꯣꯛꯣꯡꯅꯤꯡꯈ꯭ꯔꯦꯗ ꯀꯥꯏꯅ ꯀꯣ ꯃꯤꯅ ꯉꯥ ꯊꯣꯡꯕꯩ ꯊꯣꯡꯉꯦ ꯆꯥꯅꯤꯡꯕꯤ ꯃꯤ ꯌꯦꯟꯊꯣꯡꯕ ꯊꯣꯡꯉꯦ ꯆꯥꯅꯤꯡꯕꯤ ꯑ ꯑꯗꯨ ꯑꯐꯕ ꯃꯔꯝꯝꯗ ꯃꯤꯅ ꯑꯐꯕ ꯃꯊꯧ ꯇꯧꯈ꯭ꯔꯦꯅ ꯑꯐꯕ ꯃꯊꯧꯛ ꯇꯧꯒꯦꯅ ꯈꯠꯂꯨꯕꯗꯤ ꯅꯣꯡꯃꯇꯁꯨ ꯈꯜꯂꯨꯗꯦꯕ ꯑꯩꯈꯣꯏ ꯋꯥꯈꯜꯁꯦꯀꯣ ꯃꯤ ꯑꯍꯥꯎ ꯆꯥꯔꯒꯗꯤ ꯍꯣꯏ ꯑꯩꯁꯨ ꯉꯥꯏꯔꯦ ꯃꯤꯁꯨ ꯉꯥꯏꯔꯦ ꯋꯥꯈꯜ ꯆꯠꯇꯒ ꯀꯔꯤ ꯍꯥꯏꯔꯤ ꯑꯩꯁꯨ ꯆꯥꯎꯕ ꯌꯥꯗꯦ ꯍꯥꯏꯕ ꯋꯥꯈꯜꯁꯦ ꯈꯟꯅꯩ ꯅꯠꯇ꯭ꯔꯥ ꯑꯁꯤꯁꯤ ꯌꯥꯔꯗꯤ ꯀꯔꯤ ꯍꯥꯏꯅꯤ ꯁꯤꯒꯤ ꯃꯥꯏꯟꯁꯦꯠꯁꯦ ꯑꯐꯕ ꯋꯥꯈꯜꯂꯣꯝꯗ ꯄꯨꯊꯣꯛꯄ ꯑꯐꯕ ꯑꯣꯏꯍꯟꯕ ꯍꯥꯏꯇꯥꯔꯦ ꯀꯔꯤꯝ ꯀꯥꯟꯅꯕ ꯅꯠꯇꯦ ꯋꯥꯈꯜ ꯐꯥꯗꯕ ꯉꯝꯕ ꯃꯤꯁꯤ ꯋꯥꯈꯜ ꯐꯥꯗꯕ ꯉꯝꯗ꯭ꯔꯗꯤ ꯆꯥꯕ ꯑꯣꯏꯒꯦꯔꯥ ꯊꯛꯄ ꯑꯣꯏꯒꯦꯔꯥ ꯆꯤꯟꯖꯥꯛ ꯀꯥꯝꯃꯛꯑꯦꯕ ꯂꯣꯏꯅꯃꯛ ꯆꯤꯟꯖꯥꯛ ꯀꯥꯝꯃꯛꯇꯅꯕ ꯈꯔ ꯀꯩ ꯍꯥꯏꯅꯤ ꯄꯨꯛꯅꯤꯡ ꯋꯥꯈꯜ ꯐꯥꯊꯕ ꯌꯣꯛꯑꯒ ꯈ ꯈꯔ ꯁꯥꯟꯅꯧꯋꯣ ꯄ꯭ꯔꯅꯥꯏ ꯌꯥꯝ ꯀꯌꯥꯝ ꯂꯩꯕꯅꯦ ꯍꯥꯏꯗꯤ ꯋꯥꯈꯜ ꯁꯥꯟꯇꯤ ꯂꯩꯇꯕꯁ ꯑꯣꯣꯡꯕ ꯂꯥꯎꯊꯣꯛꯄ ꯑꯩꯗꯤ ꯍꯦꯟꯅ ꯃꯔꯛ ꯃꯔꯛꯇ ꯑꯣꯣꯡꯕꯁꯦ ꯂꯥꯎꯏꯦ ꯌꯦ ꯁꯋꯥꯁꯥ ꯍꯥꯏꯥꯏꯅ ꯑꯣꯏꯗꯣꯕꯒꯤ ꯈꯔ ꯄꯣꯁꯇꯔ ꯈꯔ ꯂꯩꯌꯦ ꯑꯩꯈꯣꯏ ꯄꯣꯁꯇꯔꯉꯩꯗꯣ ꯇꯧꯔꯀꯥꯟꯗ ꯏꯁꯥꯁꯦ ꯁꯥꯎꯅꯤꯡꯕ ꯑꯣꯏꯒꯦꯔꯥ ꯑꯗꯨꯗꯒꯤ ꯃꯤꯅ ꯊꯕꯛ ꯑꯃ ꯇꯧꯕꯈꯤꯕꯗ ꯏꯁꯥꯁꯦ ꯆꯔꯥꯡ ꯆꯈꯣꯏꯅꯕ ꯍꯥꯏꯗꯤ ꯃꯤ ꯑꯍꯥꯎ ꯆꯥꯈ꯭ꯔꯦ ꯑꯩꯅ ꯆꯥꯅꯤꯡꯕꯤ ꯀꯥꯟ ꯂꯩꯕꯗꯣ ꯑꯗꯨꯝꯕꯗꯣ ꯌꯥꯝ ꯐꯕꯗꯤ ꯑꯗꯨ ꯇꯧꯔꯀꯥꯟꯗ ꯈꯔ ꯏꯁꯥꯅ ꯈꯔ ꯍꯣꯠꯅꯒꯗꯕꯅꯦ ꯁꯦꯜ ꯀꯩ ꯍꯥꯏꯅꯤ ꯃꯤꯅ ꯈꯛ ꯇꯥꯛꯂꯛꯄ ꯅꯠꯇꯕꯀꯣ ꯏꯁꯥꯒꯤ ꯑꯣꯏꯕ ꯀꯔꯤ ꯑꯗꯔ ꯋꯦꯁ ꯑꯃ ꯌꯦꯡꯉꯀꯥꯟꯗ ꯑꯩꯁꯨ ꯑꯩ ꯃꯌꯥꯝ ꯇꯧꯒꯗꯕ ꯊꯕꯛꯇꯗꯤ ꯇꯧꯔꯝꯒꯦ ꯀꯥꯏꯅ ꯈꯜꯂ ꯀꯥꯟꯗ ꯌꯦꯟꯁꯥꯡ ꯃꯛꯇ ꯆꯥꯕꯗ ꯑꯣꯏꯔꯁꯨ ꯑꯐꯕ ꯂꯣꯝꯗ ꯆꯠꯊꯈꯤꯕ ꯍꯥꯏꯇꯥꯔꯦ ꯊꯕꯛꯃꯛꯇ ꯇꯧꯕ ꯑꯣꯏꯇꯥꯔꯁꯨ ꯃꯌꯥꯝꯅ ꯑꯦ ꯃꯥꯅ ꯇꯧꯔꯤ ꯊꯕꯛꯇꯨꯗꯤ ꯁꯤꯡ ꯇꯥꯅꯤꯡꯉꯥꯏ ꯑꯣꯏ ꯁꯤꯟꯗꯅꯤꯡꯉꯥꯏ ꯑꯣꯏ ꯀꯥꯏꯅ ꯍꯥꯏꯍꯟꯕꯗꯣ ꯑꯗꯨꯗꯥꯥꯏꯅ ꯇꯧꯔꯝꯃꯅꯕ ꯇꯔꯧꯀꯗꯧ ꯍꯧꯖꯤꯛ ꯑꯩꯈꯣꯏ ꯍꯧꯖꯤꯛ ꯃꯇꯝ ꯂꯩꯔꯤꯉꯩꯗ ꯅꯠꯇ꯭ꯔꯗꯤ ꯍꯌꯦꯡꯈꯣꯏ ꯏꯆꯥ ꯏꯁꯨꯅ ꯍꯥꯏꯗꯣ ꯕꯕꯥ ꯅꯪꯗꯤ ꯄꯨꯄꯨꯗꯪꯗꯤ ꯅꯪ ꯍꯌꯦ ꯅꯪꯅ ꯅꯍꯥ ꯑꯣꯏꯔꯤꯉꯩꯗ ꯀꯩ ꯊꯕꯛ ꯇꯧꯖꯔꯝꯒꯦꯅꯦꯅ ꯍꯪꯉꯛꯦ ꯑꯩ ꯈꯣꯡꯉꯝꯗ꯭ꯔꯗꯤ ꯀꯩꯗꯧꯔꯅꯤ ꯑꯦ ꯅꯄꯥꯁꯨ ꯑꯦ ꯅꯪ ꯄꯨꯄꯨꯁꯦ ꯍꯦꯛ ꯅꯍꯥ ꯑꯣꯏꯔꯤꯉꯩꯗꯗꯤ ꯁꯤꯕꯒꯤ ꯆꯥꯡꯗ ꯍꯤꯡꯉꯛꯄ ꯃꯤꯅꯤꯅꯦ ꯅꯣꯏꯅ ꯅꯣꯏꯅ ꯕꯦꯕꯥꯔ ꯇꯧꯐꯝ ꯊꯣꯛꯏꯅ ꯁꯤꯕꯨꯗꯤ ꯃꯁꯥꯒꯤ ꯔꯨꯜꯁꯤꯡ ꯋꯥꯜ ꯑꯃ ꯂꯩꯖꯕꯅꯤ ꯑꯩꯈꯣꯏ ꯕꯥꯗꯤ ꯄ꯭ꯔꯤꯟꯁꯤꯄꯥꯜ ꯑꯃ ꯂꯩꯖꯕꯅꯤ ꯁꯤꯗ ꯏꯟꯗ꯭ꯔꯗꯤꯁꯦ ꯏꯆꯥ ꯏꯆꯥ ꯏꯁꯨ ꯐꯔꯛꯇꯣꯏꯅꯦꯕ ꯑꯗꯨ ꯑꯗꯨ ꯍꯥꯏꯗꯤ ꯍꯧꯖꯤꯛꯇꯒꯤ ꯍꯧꯅ ꯅꯪꯈꯛ ꯅꯠꯇꯕ ꯃꯌꯥꯝ ꯄꯨꯜꯂꯞ ꯐꯅꯤꯡꯉꯥꯏ ꯁꯦꯀꯠꯆꯧꯁꯦ ꯍꯥꯏꯕ ꯑꯗꯨ ꯅꯠꯇ꯭ꯔꯗꯤ ꯀꯩꯗꯧꯔꯨꯅꯤ ꯏꯟꯆꯥꯥꯡ ꯑꯥꯎꯕ ꯁꯨꯝ ꯆꯥꯕ ꯋꯥꯈꯜꯁꯦ ꯑꯩꯁꯨ ꯈꯜꯂꯤꯅꯦꯕ ꯑꯁ ꯑꯩ ꯌꯥꯔꯗꯤ ꯑꯩꯁꯦ ꯁꯥ ꯌꯦꯟꯁꯤꯕꯨ ꯍꯦꯜꯂꯒꯦ ꯈꯟꯒꯠꯂꯛꯑꯕꯃꯤ ꯍꯧꯖꯤꯛꯀꯥꯟꯁꯦ ꯁꯥ ꯌꯦꯟꯁꯤꯕꯨ ꯍꯦꯜꯂꯦ ꯄꯨꯊꯣꯛꯑꯒ ꯇꯣꯛꯊꯣꯛꯑꯒ ꯀꯩꯅꯣ ꯑꯇꯣꯞꯄ ꯑꯗꯔ ꯃꯤꯟꯁ ꯑꯃ ꯑꯗꯨꯝ ꯚꯦꯖꯤꯇꯦꯔꯤꯌꯦꯜ ꯑꯣꯏꯔꯁꯨ ꯑꯗꯨꯝ ꯍꯤꯡꯕ ꯌꯥꯗꯅ ꯁꯣꯁꯥꯏꯇꯤ ꯁꯣꯁꯥꯏꯇꯤꯁꯤꯗ ꯚꯖꯤꯇꯔꯦꯜ ꯃꯌꯥꯝ ꯂꯩꯔꯤ ꯀꯩꯅꯣ ꯑꯐ ꯐꯕ ꯌꯥꯝ ꯍꯦꯜꯗꯤ ꯑꯣꯏꯕ ꯚꯤꯖꯤꯇ꯭ꯔꯦꯜ ꯌꯥꯝ ꯂꯩꯌꯦꯕ ꯁꯤ ꯕꯤꯖꯤ ꯇ꯭ꯔꯦꯟ ꯑꯣꯏꯔꯁꯤꯔꯕꯥꯎ ꯈꯟꯒꯠꯂꯛꯑꯝꯅꯤ ꯑꯗꯣ ꯕꯤꯖꯤꯠ ꯇ꯭ꯔꯦꯟ ꯂꯝ ꯆꯪꯈꯤꯕ ꯐꯠꯇ ꯅꯠꯇ꯭ꯔꯣ ꯆꯥꯕꯁꯨ ꯏꯁꯥꯗꯁꯨ ꯀꯥꯟꯅꯕ ꯍꯥꯎꯕꯒꯤꯕꯨꯗꯤ ꯈꯛ ꯅꯠꯇꯅꯀꯣ ꯍꯦꯜꯗꯤ ꯑꯣꯏꯕ ꯍꯦꯟꯗ꯭ꯔꯣ
ꯀꯔꯤ ꯈꯜꯂꯤ ꯅꯪꯅ ꯕꯤꯖꯤꯇꯔꯦꯜ ꯑꯩꯗꯤ ꯕꯤꯖꯤꯇꯔꯦꯜ ꯆꯪꯈ꯭ꯔꯁꯦ ꯂꯩꯌꯦ ꯑꯩꯈꯣꯏ ꯈꯔ ꯃꯥꯟꯅꯔꯒ ꯍꯥꯏꯗꯤ ꯂꯥꯏ ꯅꯤꯡꯕꯒꯤ ꯋꯥꯔꯤ ꯅꯠꯇꯦ ꯊꯥꯏꯅꯉꯩꯒꯤ ꯋꯥꯈꯜ ꯑꯃ ꯂꯩꯕ ꯃꯅꯥ ꯃꯁꯤꯡ ꯆꯥꯕ ꯃꯤꯒꯤꯗꯤ ꯂꯥꯏ ꯅꯤꯡꯕ ꯃꯤꯅꯤ ꯀꯥꯏꯅ ꯈꯟꯅꯕꯀꯣ ꯑꯗꯨꯝꯕꯒꯤ ꯋꯥꯈꯜꯗꯣ ꯇꯣꯛꯑꯒ ꯈꯔ ꯆꯥꯔꯁꯦꯅ ꯍꯥꯏꯅꯤꯡꯉꯦ ꯑꯩꯗꯤ ꯀꯃꯥꯏ ꯀꯃꯥꯏꯅ ꯀꯔꯤ ꯈꯜꯂꯤꯒꯦ ꯑꯩꯅ ꯍꯥꯏꯔꯤ
ꯊꯥꯏꯅꯉꯩ ꯉ ꯀꯩꯅꯣ ꯍꯤꯟꯗꯨꯏꯖꯝꯒꯤ ꯀꯩꯅꯣ ꯂꯥꯏꯅꯤꯡꯕ ꯃꯨꯅꯤ ꯔꯤꯁꯤ ꯖꯤꯟꯅꯒ ꯄꯨꯟꯁꯤ ꯁꯥꯥꯡꯅ ꯍꯤꯡꯂꯝꯃꯤꯁꯦ ꯎꯝ ꯑꯌꯥꯝꯕꯅ ꯃꯅꯥ ꯃꯁꯤꯡ ꯆꯥꯕ ꯑꯗꯒꯤ ꯊꯥꯎ ꯆꯥꯗꯕ ꯁꯥ ꯉꯥ ꯆꯥꯗꯕ ꯑꯗꯨꯗꯒꯤ
ꯃꯥꯅꯤ ꯃꯥꯅꯤ
ꯊꯥ ꯑꯃꯒꯤ ꯃꯅꯨꯡꯗ ꯑꯗꯨꯝ ꯅꯣꯡꯃ ꯐꯥꯁꯇꯤꯡ ꯇꯧꯕ ꯁꯤ ꯏꯁꯥꯗ ꯌꯥꯝ ꯀꯅꯥꯕ ꯄꯤꯕ ꯄꯣꯠꯁꯛꯅꯦꯕ ꯑꯗꯨꯅꯅꯦ ꯑꯌꯥꯝꯕ ꯃꯣꯏꯅ ꯄꯨꯟ ꯄꯨꯟꯁꯤ ꯅꯨꯡꯁꯥꯡꯅ
ꯑ ꯑꯍꯜ ꯂꯃꯟꯁꯤꯡꯅ ꯑꯦꯀꯥ ꯗꯁꯤ ꯀꯥꯏ ꯑꯦꯀꯥꯗ ꯁꯤ ꯀꯥꯏꯅ ꯇꯧꯔꯤꯗꯣ ꯑꯩꯈꯣꯏꯗꯗꯤ ꯁꯨꯝ ꯐꯥꯒꯤ ꯑꯣꯏ ꯀꯔꯤ ꯑꯣꯏ ꯑꯁꯦ ꯑꯦꯀꯥꯗ ꯆꯔꯥ ꯍꯦꯜꯂꯛꯀꯩꯗꯔꯨꯗꯧꯅꯣ ꯍꯥꯏꯕ ꯑꯧꯀꯥꯗ ꯁꯤ ꯌꯥꯝ ꯐꯕ ꯐꯥꯁꯇꯤꯡꯅꯦꯕ ꯅꯪ ꯍꯥꯏꯕꯗꯣ ꯆꯨꯝꯃꯦꯕ ꯑꯦꯀꯥꯗꯁꯤꯁꯦ ꯐꯥꯁꯇꯤꯡ ꯑꯣꯏ ꯂꯩꯔꯝꯃꯦꯕ ꯆꯍꯤ ꯑꯃꯒꯤ ꯃꯅꯨꯡꯗ ꯊꯥ ꯑꯃꯒꯤ ꯃꯅꯨꯡꯗ ꯑꯦꯀꯥꯗꯁꯤ ꯑꯃꯨꯛꯇꯪ ꯇꯧꯊꯣꯛꯄ ꯍꯥꯏꯇꯥꯔꯦ ꯅꯣꯡꯃꯗ ꯆꯔꯥ ꯑꯃꯨꯇꯪ ꯆꯥꯊꯣꯛꯄ ꯐꯥꯁꯇꯤꯡ ꯇꯧꯔꯒ ꯁꯤꯒꯤ ꯕꯦꯅꯤꯐꯤꯠꯁꯤꯁꯨ ꯑꯔꯣꯏꯕꯤꯔꯤꯀꯣ ꯅꯪ ꯐꯥꯥꯁꯇꯤꯡ ꯕꯨ ꯈꯔ ꯈꯔ ꯇꯧꯕ꯭ꯔꯣ ꯅꯪꯕꯣ
ꯐꯥꯁꯇꯤꯡ ꯑꯗꯨꯝ ꯇꯧ ꯑꯗꯨꯝ ꯐꯥꯁꯇꯤꯡ ꯇꯧꯋꯤ ꯊꯥ ꯃꯅꯨꯡꯗ ꯑꯗꯨꯝ ꯅꯣꯡꯃ
ꯐꯥꯁꯇꯤꯡ ꯇꯧꯔꯤꯗꯣ ꯐꯩꯌꯦ ꯑꯩꯗꯤ ꯐꯥꯁꯇꯤꯡꯁꯦ ꯃꯔꯛ ꯃꯔꯛꯇ ꯑꯩꯁꯨ ꯇꯧꯔꯝꯃꯦ ꯑꯗꯣ ꯏꯁꯥꯁꯦ ꯆꯈꯥꯎꯁꯦ ꯌꯥꯁꯤꯜꯂꯛꯇꯕ ꯑꯁ ꯆꯥꯛ ꯆꯥꯗ꯭ꯔꯗꯤ
ꯃꯥꯅꯦ ꯐꯥꯁꯇꯤꯡ ꯐꯥꯁꯇꯤꯡ ꯇꯧꯔꯝꯃꯦ ꯍꯥꯏꯗꯨꯅ ꯍꯧꯖꯤꯛꯇꯤ ꯊꯥꯏꯅ ꯉꯩꯒꯤ ꯑꯍꯟꯒꯤ ꯇꯥꯏꯞꯇ ꯑꯍꯟ ꯍꯧꯖꯤꯛꯀꯤ ꯑꯍꯟ ꯑꯣꯏꯔꯤꯕꯁꯤꯡꯗꯨꯗ ꯐꯥꯁꯇꯤꯡ ꯑꯗꯨꯒꯤ ꯑꯧꯀꯥꯗꯁꯤꯒꯤ ꯆꯥꯔꯥ ꯍꯦꯟꯕ ꯈꯣꯠꯄꯁꯦ ꯈꯔ ꯇꯣꯛꯅꯔꯦ ꯇꯣꯛꯅꯔꯦ ꯍꯥꯏꯕꯗꯤ ꯑꯗꯨꯝ ꯗꯥꯏꯕꯤꯇꯤꯁ ꯂꯩꯕ ꯄꯦꯁꯦꯟꯗꯗꯤ ꯑꯗꯨꯝ ꯆꯔꯥ ꯍꯦꯟꯕ ꯆꯔꯥ ꯆꯗꯠꯅꯕꯗꯣ ꯌꯥꯗꯕꯅꯤꯅ ꯃꯁꯥ ꯆꯣꯛꯊꯕ ꯈꯣꯠꯊꯕ ꯇꯧꯕꯅꯤꯅ ꯐꯅ ꯂꯥꯏꯒꯤ ꯀꯩꯅꯣ ꯑꯣꯏꯔꯒꯁꯨ ꯑꯗꯨꯝ ꯆꯠꯅꯔꯝꯕ ꯑꯣꯏꯔꯒꯁꯨ ꯏꯁꯥꯗ ꯁꯣꯛ ꯇꯧꯕ ꯀꯥꯟꯅꯔꯣꯏꯗꯕ ꯂꯩꯕꯅꯤꯅ ꯑꯗꯨꯝ ꯃꯥꯏ ꯃꯥꯥꯏꯒꯤ ꯃꯆꯥ ꯃꯁꯨꯁꯤꯡꯗꯨꯅ ꯀꯔꯤ ꯂꯥꯏꯔꯤꯛ ꯂꯥꯏꯁꯨ ꯍꯩꯕꯅꯤꯅ ꯑꯗꯨꯗꯒꯤ ꯗꯣꯛꯇꯔꯒꯤ ꯋꯥ ꯀꯩ ꯀꯔꯤ ꯃꯌꯥꯝ ꯏꯟꯕ ꯈꯣꯠꯄ ꯇꯧꯕꯅꯤꯅ ꯑꯗꯨꯝ ꯍꯧꯖꯤꯛ ꯑꯦꯀꯥꯗꯁꯤꯗ ꯆꯔꯥ ꯍꯦꯟꯕ ꯈꯣꯠꯄ ꯇꯧꯕꯁꯦ ꯑꯗꯨꯝ ꯀꯥ ꯍꯦꯟꯅ ꯇꯧꯕ ꯑꯗꯨꯝ ꯇꯧꯕ ꯔꯇꯤꯛ ꯂꯥꯎꯔꯤꯕ ꯑꯍꯟ ꯑꯍꯟ ꯈꯔ ꯇꯧꯕ ꯑꯗꯨꯒꯨꯝꯕ ꯂꯥꯏꯅꯥ ꯑꯗꯨꯝ ꯗꯥꯏꯕꯤꯇꯤꯁ ꯂꯩꯕ ꯉꯩꯅ ꯑꯗꯨꯝ ꯗꯥꯏꯝ ꯐꯥꯁꯇꯤꯡ ꯇꯧꯕꯁꯨ ꯇ ꯊꯣꯛꯑꯦꯕ ꯃꯁꯤꯁꯨ ꯀꯩꯅꯣ ꯃꯈꯜ ꯑꯃꯅꯤ ꯑꯗꯨꯝ ꯃꯇꯝꯒꯤ ꯑꯍꯣꯡꯕ ꯍꯥꯏꯇꯥꯔꯦ ꯁꯤꯗ ꯑꯩꯈꯣꯏꯅ ꯀꯩꯅꯣ ꯊꯤꯡꯕ ꯉꯝꯃꯨꯕꯁꯨ ꯅꯠꯇꯦ ꯊꯤꯡꯕ ꯉꯝꯒꯦ ꯍꯥꯏꯔꯒꯗꯤ ꯑꯩ ꯏꯁꯥꯅ ꯒ꯭ꯌꯥꯟ ꯇꯥꯍꯗ꯭ꯔꯒꯁꯨ ꯍꯌꯦꯡꯋꯥꯏ ꯏꯆꯥ ꯏꯁꯨ ꯂꯥꯛꯇ꯭ꯔꯤꯕ ꯑꯃ ꯇꯧꯗꯣꯔꯤꯕ ꯃꯌꯥꯝꯗꯨꯗ ꯐꯖꯅ ꯀꯥꯎꯟꯁꯂꯤꯡ ꯇꯧꯕꯅꯤ ꯈꯪꯗꯦ ꯑꯃ ꯇꯧꯕꯅꯤ ꯈꯪ ꯋꯥꯔꯤ ꯐꯖꯅ ꯁꯥꯕꯤꯕ ꯍꯥꯏꯇꯥꯔꯦ ꯑꯩꯅ
ꯃꯥꯅꯦ ꯃꯥꯅꯦ ꯑꯩꯈꯛ ꯐꯕ ꯅꯠꯇꯕ ꯍꯥꯏꯇꯥꯔꯦꯀꯣ ꯃꯌꯥꯝ ꯄꯨꯂꯞ ꯐꯕ ꯑꯣꯏꯕꯗꯣ ꯑꯗꯨꯝ ꯐꯩꯌꯦ
ꯍꯥꯏꯇꯥꯔꯦ ꯄꯤꯛꯉꯩꯗꯒꯤ ꯑꯗꯨꯝ ꯂꯩꯥꯏꯅꯥ ꯇꯤꯟꯅꯥ ꯃꯌꯥꯝ ꯑꯁꯤ ꯁꯤ ꯂꯥꯏꯅꯥꯁꯤꯅ ꯁꯤꯅꯤ ꯑꯩ ꯂꯥꯏꯅꯥꯁꯤꯡ ꯁꯤꯅꯤ ꯍꯥꯏꯕꯗꯣ ꯐꯖꯅ ꯈꯪꯍꯟꯕꯤꯌꯣ ꯄꯤꯛꯑꫯꯉꯥꯏ
ꯑꯦꯕ꯭ꯔꯤꯊꯤꯡꯁꯦ ꯒ꯭ꯔꯥꯁꯋꯨꯠꯇꯤ ꯁꯦꯝꯒꯗꯕꯅꯦ ꯕꯣꯜꯕꯨ ꯁꯥꯟꯅꯕ ꯑꯣꯏꯒꯦꯔꯥ ꯑꯗꯨꯗꯒꯤ ꯂꯝꯖꯦꯜ ꯆꯦꯟꯕꯕꯨ ꯑꯣꯏꯒꯦꯔꯥ ꯑꯗꯒꯤ ꯀꯔꯤ ꯍꯥꯏꯅꯤ ꯀꯔꯥꯇꯤ ꯁꯥꯟꯅꯕ ꯑꯦꯕ꯭ꯔꯤꯊꯤꯡꯁꯦ ꯑꯦ ꯒ꯭ꯔꯥꯁꯔꯨꯠꯇꯒꯤ ꯂꯣꯏ ꯁꯦꯝꯍꯧꯒꯗꯕꯅꯦꯕ ꯑꯉꯥꯡꯗꯨꯁꯨ ꯆꯥꯕ ꯊꯛꯄꯒꯤ ꯑꯗꯨꯗꯒꯤ ꯑꯍꯟꯗ ꯀꯔꯤ ꯕꯦꯕꯥꯔ ꯆꯠꯀꯅꯤ ꯊꯛꯁꯤ ꯈꯥꯁꯤ ꯀꯔꯤ ꯉꯥꯡꯒꯅꯤ ꯍꯥꯏꯕꯁꯤꯁꯨ ꯑꯉꯥꯡꯑꫭꯏꯔꯤ ꯉꯩꯗꯒꯤ ꯀ꯭ꯂꯥꯁ ꯔꯨꯠꯇꯒꯤ ꯁꯦꯝꯍꯧꯗ꯭ꯔꯗꯤ ꯍꯧꯖꯤꯛ ꯑꯍꯟ ꯑꯣꯏꯔꯕ ꯑꯃ ꯍꯦꯛꯇ ꯅꯪ ꯉꯁꯤ ꯉꯥꯡꯉꯨ ꯁꯤ ꯇꯧ ꯁꯤꯅ ꯅꯪꯒꯤ ꯀꯩꯅꯣꯅꯤꯗꯅ ꯍꯥꯏꯕꯗ ꯀꯩꯁꯨ ꯊꯋꯥ ꯁꯥꯕꯤꯔꯔꯣꯏꯕ ꯑꯗꯨꯅ ꯑꯦꯚ꯭ꯔꯤꯊꯤꯡ ꯏꯆꯥ ꯏꯁꯨ ꯑꯣꯏꯒꯦꯔꯥ ꯃ ꯑꯣꯏꯒꯦꯔꯥ ꯋꯥꯔꯛꯄꯁꯦ ꯒꯥꯁꯔꯨꯠ ꯂꯦꯚꯦꯟꯗꯩ ꯍꯧꯕꯤꯕ ꯒ꯭ꯔꯥꯁ ꯔꯨꯠ ꯂꯦꯚꯦꯟꯗꯩ ꯍꯧꯗ꯭ꯔꯗꯤ ꯍꯌꯦꯡ ꯀꯣꯟꯅ ꯃꯥꯒꯤ ꯁꯦꯝꯕ ꯂꯣꯏꯈ꯭ꯔꯕ ꯃꯇꯝ ꯃꯥꯒꯤ ꯃꯦꯆꯨꯔꯤꯇꯤ ꯑꯃ ꯂꯥꯛꯑꯀꯥꯟꯗꯗꯤ ꯃꯥꯒꯤ ꯑꯣꯏꯕ ꯋꯥꯈꯜꯂꯣꯟ ꯑꯝꯇ ꯆꯪꯈ꯭ꯔꯅꯦꯕ ꯑꯗꯨꯀꯥꯟꯗꯁꯨ ꯆꯪꯈ꯭ꯔꯀꯥꯟꯗꯨꯗꯗꯤ ꯑꯩꯈꯣꯏꯗ ꯑꯁ ꯐꯅ ꯍꯥꯏꯔꯁꯨ ꯑꯩꯈꯣꯏꯅ ꯁꯥꯁꯨ ꯑꯥꯁ ꯍꯥꯏꯖꯔꯤꯁꯦ ꯉꯥꯡꯖꯔꯤꯁꯦ ꯁꯨꯝ ꯃꯅꯥꯟ ꯇꯥꯕ ꯃꯇꯝꯗ ꯑꯣꯏꯔꯔꯣꯏꯕ ꯒ꯭ꯔꯥꯁꯔꯨꯠ ꯂꯦꯚꯦꯜꯁꯦ ꯌꯥꯝ ꯆꯦꯛꯁꯤꯟꯒꯗꯕꯅꯤ ꯅꯣꯏ ꯐꯦꯃꯤꯂꯤꯗꯁꯨ ꯑꯉꯥꯡ ꯑꯉꯥꯡ ꯅꯪꯒꯤ ꯅꯆꯥꯅꯁꯨ ꯑꯣꯏꯇꯥꯔꯦ ꯅꯪꯅ ꯁꯦꯝꯕ ꯌꯥꯕ ꯅꯪꯅ ꯍꯥꯏꯕ ꯌꯥꯕ ꯅꯪꯕꯨ ꯀꯤꯖꯕ ꯀꯤ ꯌꯦꯡꯕ ꯑꯣꯏꯅ ꯆꯠꯆꯕ ꯑꯉꯥꯡ ꯈꯔꯗꯤ ꯑꯗꯨꯝ ꯂꯩꯔꯝꯗꯕ ꯑꯗꯨꯒꯣ ꯑꯉꯥꯡꯉꯩꯗꯨ ꯅꯪꯒꯤ ꯑꯣꯏꯕ ꯀꯩ ꯍꯥꯏꯗꯤ ꯄꯤꯕ ꯌꯥꯕ ꯑꯦꯗꯚꯥꯏꯁ ꯑꯣꯏꯒꯦꯔꯥ ꯑꯃ ꯑꯣꯏꯒꯦꯔꯥ ꯃꯣꯏꯒꯤ ꯑꯐꯕ ꯑꯐꯕ ꯂꯝꯕꯤꯗ ꯄꯣꯔꯛꯅꯕ ꯍꯥꯏꯇꯥꯥꯔꯦ ꯅꯪꯅ ꯉꯥꯡꯉꯤꯗꯨꯅ ꯃꯣꯏꯗ ꯌꯥꯝ ꯏꯟꯁꯜ ꯇꯧꯕ ꯌꯥꯝꯅ ꯃꯣꯏꯗ ꯁꯣꯛꯍꯟꯕ ꯌꯥꯕ ꯑꯦ ꯃꯣꯏꯗ ꯑꯦ ꯑꯩꯁꯦ ꯌꯥꯝ ꯍꯟꯊꯔꯕ ꯑꯩꯁꯦ ꯑꯁ ꯑꯗꯨ ꯇꯧꯗ꯭ꯔꯗꯤ ꯑꯗꯨ ꯀꯥꯏꯅ ꯈꯜꯍꯟꯕ ꯅꯠꯇꯕꯀꯣ ꯑꯇꯣꯞꯄ ꯗꯁ ꯃꯤꯟꯁ ꯍꯥꯏꯇꯥꯔꯦ ꯑꯐꯕ ꯂꯝꯕꯤꯗ ꯂꯥꯛꯀꯗꯕ ꯑꯣꯏꯅ ꯇꯧꯕꯅ ꯐꯩꯌꯦꯅ ꯈꯜꯂ ꯑꯩꯁꯨ ꯑꯩꯈꯣꯏꯁꯨ ꯑꯗꯨꯝ ꯍꯥꯏꯔꯤꯕꯅꯤ ꯍꯧꯖꯤꯛ ꯑꯉꯥꯡ ꯂꯩꯗꯅ ꯑꯩꯈꯣꯏꯒꯤ ꯐꯦꯃꯤꯂꯤ ꯀꯩ ꯂꯩꯀꯥꯏꯒꯤ ꯑꯣꯏꯒꯦꯔꯥ ꯌꯨꯝ ꯊꯪꯅꯕꯒꯤ ꯑꯣꯏꯒꯦꯔꯥ ꯑꯩꯈꯣꯏꯒꯤ ꯑꯣꯏꯒꯦꯔꯥ ꯅꯣꯏ ꯍꯌꯦꯡ ꯀꯣꯟꯅ ꯅꯤꯡꯉꯝꯃꯛꯑꫭꯏ ꯑꯩꯈꯣꯏꯗꯤ ꯃꯌꯥꯝ ꯊꯦꯡꯅꯔꯛꯑꯕꯅꯤ ꯑꯩꯈꯣꯏꯗ ꯋꯥꯔꯤꯕ ꯁꯨꯃꯥꯏ ꯍꯥꯏꯅ ꯅꯣꯏꯗ ꯋꯥꯅꯤꯡꯗ꯭ꯔꯗꯤ ꯁꯤ ꯇꯧ ꯁꯤ ꯍꯣꯠꯅꯧ ꯁꯤ ꯑꯉꯥꯡꯗ ꯁꯤ ꯍꯥꯏꯌꯨ ꯑꯍꯟꯗ ꯉꯥꯡꯉꯨ ꯀꯥꯏꯅ ꯃꯌꯥꯝ ꯍꯥꯏꯔꯤ
ꯈꯔ ꯇꯧꯗꯕꯨ ꯑꯦꯋꯥꯔꯅꯦꯁꯄꯨ ꯑꯉꯥꯡ ꯅꯨꯄꯤꯗ
ꯎꯝ
ꯎꯝ ꯑꯗꯨꯗꯤ ꯑꯣꯏ ꯁꯃꯥꯖ ꯑꯃ ꯁꯣꯁꯥꯏꯇꯤ ꯑꯃ ꯄꯨꯔꯛꯀꯦ ꯍꯥꯏꯗꯤ ꯑꯍꯜ ꯂꯃꯟꯅ ꯐꯕꯐꯝ ꯑꯃ ꯉꯥꯡꯉꯣꯏꯕ ꯑꯩꯈꯣꯏꯅ ꯑꯉꯥꯡ ꯉꯛꯇꯗ ꯏꯊꯣꯛ ꯌꯥꯔꯣꯏꯕ ꯑꯉꯥꯡ ꯍꯥꯟꯅ ꯑꯉꯥꯡ ꯐꯍꯟꯒꯦ ꯍꯥꯏꯇꯥꯔꯦ ꯃꯃꯥ ꯃꯄꯥ ꯑꯕ ꯑꯃ ꯗꯔꯀꯥꯔ ꯑꯣꯏ ꯃꯃꯥ ꯃꯄꯥ ꯐꯔ ꯀꯥꯟꯗ ꯃꯆꯥ ꯐꯔꯛꯇꯣꯏꯅꯦꯕ ꯃꯆꯥ ꯐꯕ ꯍꯥꯏꯁꯦ ꯃꯃꯥ ꯃꯄꯥ ꯃꯄꯥꯒꯤ ꯐꯦꯃꯤꯂꯤꯒꯤ ꯃꯃꯤꯗꯤ ꯃꯆꯥꯗꯅ ꯂꯣꯏ ꯇꯥꯒꯅꯦꯕ ꯃꯣꯏ ꯏꯃꯨꯡ ꯃꯅꯨꯡꯁꯤꯗ ꯃꯆꯤꯟ ꯊꯤꯕ ꯋꯥ ꯉꯥꯡꯅꯕ꯭ꯔꯥ ꯑꯐꯐꯕ ꯋꯥ ꯉꯥꯡꯅꯕ꯭ꯔꯥ ꯑꯗꯒꯤ ꯁꯂꯦꯟ ꯑꯣꯏꯕ ꯃꯍꯩ ꯌꯥꯝꯕꯥꯡꯥꯟꯠꯄ ꯑꯦꯕ꯭ꯔꯤꯊꯤꯡ ꯃꯆꯥ ꯅꯨꯨꯄꯥꯅ ꯂꯣꯏ ꯎ ꯐꯪꯅꯤꯕ ꯃꯆꯥ ꯅꯨꯨꯄꯥꯅ ꯐꯔꯕ ꯃꯆꯥꯗꯨꯅꯕꯨ ꯐꯔꯕ ꯑꯃ ꯏꯃꯨꯡꯗꯒꯤ ꯃꯃꯥ ꯃꯄꯥꯗꯣ ꯈꯔ ꯂꯧꯈꯠꯄ ꯌꯥꯕ ꯏꯃꯨꯡ ꯑꯣꯏꯔꯝꯃꯗꯧꯅꯦꯕ ꯑꯗꯒꯤ ꯃꯃꯥ ꯃꯆꯥꯗꯨꯁꯨ ꯐꯠꯇ꯭ꯔꯕ ꯃꯃꯥ ꯃꯄꯥꯗꯨꯁꯨ ꯆꯞ ꯃꯥꯟꯅꯩ ꯃꯃꯤꯗꯨ ꯆꯞ ꯃꯥꯟꯅ ꯇꯥꯃꯤꯟꯅꯔꯝꯗꯕꯅꯤ ꯑꯦꯕ꯭ꯔꯤꯊꯤꯡ ꯏꯟꯇꯔ ꯔꯤꯂꯦꯇꯦꯠ ꯑꯣꯏꯌꯦꯕ ꯑꯃꯒ ꯑꯃꯒꯁꯦ ꯃꯔꯤ ꯂꯣꯏ ꯂꯩ ꯂꯩꯅꯔꯝꯃꯦꯕ ꯑꯃꯗꯅ ꯑꯃ ꯑꯣꯏꯔꯒ ꯑꯃꯗꯅ ꯑꯃ ꯑꯣꯏꯔ ꯏ ꯑꯃꯇꯅꯤꯗꯅ ꯑꯗꯨꯅ ꯍꯦꯛꯇ ꯇꯣꯉꯥꯟꯕ ꯀꯗꯥꯏꯗꯒꯤ ꯑꯦꯂꯦꯟ ꯑꯣꯏꯅꯗꯤ ꯂꯥꯛꯑꯣꯏꯕ ꯆꯠꯅꯔꯤꯕ ꯏꯃꯨꯡꯗꯨ ꯄꯥꯎꯁꯛ ꯏꯃꯨꯡꯗ ꯆꯠꯅꯔꯤꯕ ꯂꯤꯆꯠ ꯇꯨꯅꯦꯕ ꯄꯨꯂꯞ ꯃꯆꯥꯗꯨꯗ ꯇꯥꯔꯝꯗꯣꯏꯁꯦ ꯃ ꯄꯣꯠ ꯁꯤꯅꯦ ꯏꯃꯨꯡꯗꯨꯒꯤ ꯀꯩꯅꯣ ꯑꯣꯏꯗꯣꯏꯁꯦ ꯃꯤꯡ ꯁꯦꯜ ꯑꯣꯏꯗꯣꯏꯁꯦ ꯍꯥꯏ ꯃꯤꯛ ꯁꯦꯜꯂꯨꯣꯂꯗꯤ ꯃꯤꯅ ꯏꯂꯥꯏꯅ ꯅꯣꯏ ꯏꯉꯨꯡꯗ ꯐꯠ ꯇꯤꯠꯖꯁ ꯇꯧꯕ ꯉꯝꯃꯅꯤꯕ ꯑꯗꯨꯗ ꯇꯧꯕꯤꯗꯅꯕ ꯍꯣꯠꯅꯒꯗꯕꯅꯦꯕ ꯑꯗꯨ ꯅꯠꯇ꯭ꯔꯗꯤ ꯀꯩ ꯍꯥꯏꯅꯤ ꯍꯧꯖꯤꯛ ꯁꯨꯝ ꯍꯤꯡꯕꯅꯤ ꯍꯥꯏꯔꯒ ꯃꯤꯅꯁꯨ ꯎꯁꯤꯠꯄꯤꯗꯕ ꯂꯩꯀꯥꯏꯗꯁꯨ ꯑꯁ ꯃꯥꯅ ꯂꯩꯖꯔꯤꯁꯤꯗꯤ ꯀꯥꯏꯅ ꯈꯟꯕ ꯃꯑꯣꯡ ꯃꯤ ꯃꯌꯥꯝ ꯂꯩꯕ ꯄꯪꯅꯤꯡꯅꯤꯡꯕ ꯑꯁꯤ ꯌꯥꯝꯥꯟ ꯍꯥꯟ ꯂꯩꯔ ꯂꯣꯏꯔꯦ ꯑꯩꯈꯣꯏꯁꯨ ꯃꯤ ꯍꯤꯡꯅꯔꯤꯕ ꯀꯥꯏꯅꯀꯣ ꯑꯗꯨꯗꯤ ꯀꯩꯁꯨ ꯀꯥꯗꯕ ꯅꯠꯇꯦ ꯑꯗꯨꯥꯏꯅ ꯂꯩꯊꯣꯛꯆꯔꯛꯄꯗꯤ ꯈꯔ ꯑꯑꯣꯟꯕ ꯈꯔ ꯑꯍꯣꯡꯕ ꯈꯔ ꯄꯨꯔꯛꯅꯕ ꯅꯪꯒꯤ ꯑꯣꯏꯕ ꯁꯖꯦꯁꯟ ꯈꯔ ꯇꯧꯋꯣ ꯐꯦꯃꯤꯂꯤꯗꯁꯨ